ꯎꯝ ꯀꯩꯗꯧꯔꯝꯃꯤꯅꯣ
ꯍꯜꯂꯣ
ꯇꯥꯗꯕ꯭ꯔꯣ
ꯇꯥꯕ꯭ꯔꯣ
ꯇꯥꯏꯌꯦ
ꯑꯣ
ꯇꯥꯔꯕ‌ꯣ
ꯇꯥꯏꯌꯦ ꯇꯥꯕꯗꯤ
ꯑꯣꯀꯦ ꯀꯩꯗꯧꯔꯝꯃꯤ ꯏꯁꯤꯡ ꯁꯣꯛꯑꯝꯕꯅꯦ ꯅꯪꯗꯤ
ꯎꯝ ꯑꯁ ꯑꯗꯨꯝ ꯂꯩꯌꯦꯗ ꯉꯁꯤꯁꯦ ꯅꯨꯃꯤꯠꯁꯨ ꯀꯩ ꯍꯥꯏꯁꯤꯔꯥ ꯅꯣꯡꯆꯨ ꯅꯣꯡꯁꯨꯨ ꯆꯨꯕ ꯅꯨꯡꯁꯥꯁꯨ ꯊꯣꯛꯄ ꯑꯗꯨ ꯇꯟꯕ
ꯍꯥꯏꯁꯤꯅꯦ ꯑꯩꯁꯨ ꯅꯣꯡ ꯃꯪꯉꯦ ꯑꯗꯨꯏꯁꯨ ꯑꯁ ꯖꯤꯟꯁ ꯉꯥꯛꯇꯅꯦ ꯑꯩꯅ ꯉꯁꯤ ꯁꯨꯔꯤꯁꯦ ꯀꯪꯗꯣꯏꯔꯥ ꯀꯪꯉꯣꯏꯗꯣꯏꯔꯥ ꯈꯪꯗꯦ
ꯎꯝ ꯀꯥꯡꯗꯤ ꯀꯥꯡꯒꯗ ꯃꯥꯟꯅꯗꯅꯣ ꯍꯧꯖꯤꯛ ꯀꯥꯟꯅꯤ ꯀꯜꯂꯑ
ꯑꯩꯈꯣꯏ ꯁ꯭ꯋꯥꯏꯗꯗꯤ ꯅꯣꯡ ꯅꯨꯡꯁꯥ ꯑꯣꯡꯂꯤ ꯅꯣꯡ ꯃꯪꯕꯗꯨꯏꯒꯤ ꯑꯦ ꯋꯥꯠꯇ
ꯎꯝ ꯅꯅꯨꯡꯁꯥ ꯅꯨꯡꯁꯥꯠ ꯍꯧꯖꯤꯛꯕꯨꯗꯤ ꯊꯣꯛꯑꯗꯤ ꯊꯣꯛꯑꯦ ꯉꯁꯥꯏꯗꯨ ꯌꯥꯝ ꯃꯝꯂꯝꯝꯕꯅꯦ ꯅꯨꯡꯁꯥꯁꯨ ꯅꯨꯡꯁꯥꯁꯨ ꯐꯖꯅ ꯊꯣꯛꯇꯕꯤ ꯑꯗꯨ ꯑꯣꯏꯔꯁꯨ ꯁꯥꯕꯗꯣ
ꯂꯩꯕꯗꯣ ꯂꯧ ꯃꯇꯝꯅꯤ ꯂꯧ ꯆꯠꯇ꯭ꯔꯣ
ꯑꯩꯈꯣꯏ ꯆꯠꯇꯦꯗ ꯍꯣꯏ ꯈ꯭ꯋꯥꯏꯗꯤ ꯂꯝꯄꯥꯛꯇ ꯂꯩꯕꯅꯤꯅ ꯔꯦꯟꯗ ꯂꯩ ꯑꯗꯨꯒꯤ ꯉꯁꯤ ꯇꯜꯂꯒ ꯂꯩꯔꯅꯤ
ꯑꯗꯨꯒ ꯏꯁꯤꯡꯖꯨ ꯁꯤꯗꯗꯤ ꯅꯨꯃꯤꯠ ꯃꯔꯤꯅꯤ ꯃꯔꯤꯅꯤ ꯂꯩꯔ ꯇꯥꯏꯌꯦꯕꯀꯣ
ꯑꯥ
ꯑꯗꯨꯒ ꯏꯁꯤꯡ ꯇꯥꯕ ꯃꯇꯝꯁꯦ ꯅꯍꯥꯟꯈꯩꯗꯤ ꯄꯨꯡ ꯇꯔꯥꯃꯥꯊꯣꯏ ꯃꯇꯨꯡꯗ ꯇꯥꯕꯅꯦꯕ ꯑꯌꯨꯛꯀꯤ ꯑꯣ ꯉꯁꯤ ꯇꯤꯡꯒꯟꯇꯥ ꯇꯥꯔꯛꯑꯦ ꯑꯗꯨꯒ ꯍꯧꯒꯠꯂꯒ ꯉꯁꯥꯏ ꯄꯨꯡ ꯇꯔꯨꯛ ꯃꯈꯥꯏꯗꯒꯤ ꯐꯤ ꯁꯨꯔꯛꯄꯗꯨꯅ ꯁꯨꯔꯛꯄꯗꯨꯅ ꯄꯨꯡ ꯃꯥꯄꯜ ꯃꯈꯥꯏꯗ ꯂꯣꯏꯔꯦ ꯑꯗꯨꯒ ꯏꯟꯖꯥꯡ ꯑꯃꯨꯛ ꯊꯣꯡꯉꯦ ꯏꯟꯖꯥꯡ ꯊꯣꯡ ꯊꯣꯡꯅ ꯏꯁꯤꯡ ꯁꯣꯛꯏ
ꯑꯁ
ꯔꯦꯟꯇ ꯂꯩꯕꯅꯤꯅꯀꯣ ꯑꯩꯁꯨ ꯋꯥꯏꯑꯕ
ꯎꯝ ꯑꯩꯗꯤ ꯁꯤꯗ ꯇꯜꯂꯒ ꯂꯩꯕ ꯅꯪꯅ ꯑꯁ ꯊꯕꯛ ꯃꯤ ꯌꯥꯝ ꯇꯧꯨ ꯑꯗꯨ ꯇꯧꯔꯨꯨꯔꯕꯅꯦ
ꯎꯝ
ꯏꯁꯤꯡꯁꯨ ꯊꯣꯡꯉꯦ ꯐꯤꯁꯨ ꯁꯨꯑꯦ
ꯎ ꯅꯣꯡ
ꯆꯥꯛ ꯆꯥꯛ ꯌꯦꯟꯁꯥꯡ ꯊꯣꯡ ꯀ ꯀ ꯌꯦꯟꯁꯥꯡ ꯊꯣꯡꯕ
ꯍꯋꯥꯏ ꯊꯣꯡꯖꯤꯜꯂꯦ ꯍꯥꯏꯗꯤ ꯑꯩꯉꯣꯟꯗꯁꯨ ꯉꯁꯤꯗꯣ ꯈꯔ ꯊꯕꯛꯇꯣ ꯋꯥꯈ꯭ꯔꯕꯅꯤꯅ ꯊꯨꯝꯖꯤꯟꯕꯗꯣ ꯑꯩꯅ ꯑꯗꯨꯒꯤ ꯍꯋꯥꯏ ꯑꯃ ꯊꯣꯡꯉꯅꯤ ꯑꯂꯨ ꯀꯥꯡꯍꯧ ꯑꯃ ꯇꯧꯔꯅꯤ ꯄꯥꯐꯣꯔ ꯑꯃ ꯇꯥꯎꯔꯅꯤ
ꯎꯝ
ꯍꯧꯥꯎꯅ ꯆꯥꯊꯣꯛꯑꯅꯤ ꯑꯗꯨꯒ ꯇꯨꯝꯈ꯭ꯔꯅꯤ ꯑꯗꯨꯝ
ꯋꯥꯅꯤ ꯋꯥꯔꯝꯒꯅꯤ ꯋꯥꯔꯝꯒꯅꯤ ꯐꯖꯅ ꯊꯣꯡꯉꯒ ꯍꯥꯥ
ꯍꯥꯏꯗꯤ ꯑꯍꯤꯡ ꯇꯨꯝꯕꯗꯣ ꯊꯕꯛ ꯍꯜꯂꯛꯄ ꯊꯦꯡꯉꯦ ꯊꯕꯛꯁꯨ ꯋꯥꯏꯑꯦ ꯕꯀꯣ
ꯎꯝ
ꯑꯗꯨꯅ ꯇꯨꯝꯕꯗꯣ ꯉꯔꯥꯡꯒꯤ ꯑꯦ ꯏꯂꯕꯦꯟ ꯑꯦ ꯑꯦꯝ ꯑꯦ ꯅꯣꯅ ꯋꯥꯟ ꯑꯦ ꯑꯦꯝ ꯑꯗꯨꯃꯥꯏꯅ ꯑꯣꯏꯔꯦ
ꯑꯣ
ꯑꯗꯨꯒꯤ ꯌꯥꯝ ꯊꯦꯡꯅ ꯇꯨꯝꯃꯒ ꯑꯃꯨꯛꯀ ꯍꯧꯒꯠꯄꯁꯨ ꯄꯨꯡꯗꯣ ꯏꯁꯤꯡꯗꯣ ꯇꯥꯕ꯭ꯔꯥ ꯇꯥꯗꯕ꯭ꯔꯥꯅ ꯆꯦꯛ ꯇꯧꯕꯗꯣ ꯑꯌꯨꯛꯀꯤ ꯄꯨꯡ ꯃꯔꯤ ꯃꯈꯥꯏ ꯇꯥꯔꯛꯄꯗꯒꯤꯅꯦ ꯑꯩꯅ ꯏꯁꯤꯡꯁꯤꯕꯨ ꯏꯁꯤꯡꯁꯤꯕꯨ ꯑꯣꯏꯅ ꯑꯗꯨꯝ ꯆꯦꯛ ꯇꯧꯕꯁꯦ ꯑꯗꯨꯒꯤ ꯐꯖꯅ ꯇꯨꯝꯗ꯭ꯔꯦ ꯑꯗꯨꯅ ꯆꯥꯛ ꯆꯥꯕ ꯂꯣꯏꯔꯒ ꯇꯨꯝꯃꯅꯤ
ꯎꯝ
ꯅꯨꯡꯉꯥꯏꯇꯦ ꯇꯣꯝ ꯂꯩꯕ
ꯎꯝ ꯍꯣꯏ ꯆꯥꯛꯄꯨꯗꯤ ꯆꯥꯗ꯭ꯔꯁꯨ ꯈꯤꯇꯪ ꯑꯩꯈꯣꯏ ꯏꯁꯥꯗ ꯀꯩ ꯍꯣꯏ ꯁꯨꯡ ꯁ ꯆꯥꯗ꯭ꯔꯗꯤ ꯌꯥꯗꯦꯕ ꯀꯣ ꯑꯗꯨ ꯑꯣꯏꯔꯁꯨ ꯇꯨꯝꯗꯕ ꯍꯥꯏꯁꯦ ꯋꯥꯕꯗꯣ ꯍꯦꯟꯖꯟꯕꯅꯦ
ꯍꯣꯏ ꯊꯕꯛ ꯋꯥꯏꯑꯦ ꯑꯩꯅ ꯅꯨꯡꯇꯤꯒꯤ ꯇꯧꯔꯤꯁꯦ ꯄꯨꯡ ꯅꯤꯄꯥꯟꯗ ꯊꯕꯛ ꯍꯜꯂꯛꯑꯦꯗꯅꯀꯣ ꯑꯗꯨꯒ ꯑꯌꯨꯛꯀꯤ ꯄꯨꯡ ꯃꯈꯥꯏꯗ ꯇꯨꯝꯕ ꯑꯦꯂꯥꯔꯝ ꯊꯝꯃꯦꯕ ꯑꯗꯨꯒ ꯇꯃꯣꯂꯒ ꯔꯥꯏꯁ ꯀꯨꯀꯔꯗ ꯆꯥꯛ ꯊꯣꯡꯇꯣꯛꯑꯅꯤ ꯑꯗꯨꯒ ꯍꯤꯟꯖꯥꯡꯅ ꯏꯟꯗꯛꯁꯟꯗ ꯇꯧꯔꯒ ꯊꯣꯡꯀꯠꯂꯝꯃꯅꯤ ꯑꯗꯨꯒ ꯄꯨꯡ ꯅꯤꯄꯥꯟ ꯃꯈꯥꯏ ꯇꯥꯔꯛꯄꯁꯤꯗ ꯑꯩ ꯇꯨꯝꯗꯣꯏꯅꯦꯕ ꯄꯨꯡ ꯇꯔꯥꯃꯥꯊꯣꯏꯒꯤ ꯄꯨꯡ ꯇꯔꯥ ꯃꯈꯥꯏꯒꯤ ꯑꯦꯂꯥꯔꯝ ꯊꯝ ꯃꯝꯃꯒ
ꯑꯥ
ꯑꯗꯨꯒ ꯍꯧꯒꯠꯂꯛꯑꯒ ꯏꯔꯨꯖꯔꯒ ꯇꯤꯐꯤꯟꯗ ꯆꯥꯛ ꯏꯟꯖꯥꯡ ꯍꯥꯞ ꯄꯒ ꯄꯨꯡ ꯇꯔꯥꯃꯥꯊꯣꯏ ꯅꯪꯅꯕ ꯊꯕꯛ ꯆꯠꯇꯣꯏꯅꯦꯕ
ꯑꯁ ꯎꯝ
ꯑꯗꯣ ꯍꯥꯟꯅ ꯍꯥꯟꯅ ꯏꯃꯥꯟꯅꯕꯤꯈꯩ ꯂꯩꯨꯔꯤꯉꯩꯗꯗꯤꯀꯣ ꯃꯣꯔꯅꯤꯡ ꯅ ꯃꯣꯏꯅ ꯊꯣꯡꯅꯤꯅꯨꯡ ꯑꯗꯨꯒ ꯏꯚꯅꯤꯡꯅ ꯑꯩꯅ ꯊꯣꯡꯉꯒ ꯁꯨꯃꯥꯏꯅ ꯆꯦꯟꯖ ꯇꯧꯅꯕꯅꯦꯕ ꯊꯕꯛꯇꯣ
ꯎꯝ
ꯍꯧꯖꯤꯛꯇꯤ ꯃꯣꯏ ꯆꯠꯈ꯭ꯔꯕꯅꯤꯅ ꯏꯇꯣꯝꯇ ꯂꯩꯍꯧꯔꯕꯅꯤꯅ ꯑꯁꯨ ꯋꯥꯔꯦ
ꯎꯝ ꯃꯊꯟꯗ ꯂꯩꯕ ꯍꯥꯏꯁꯤ ꯆꯥꯛ ꯌꯦꯟꯁꯥꯡꯗꯤ ꯊꯣꯡꯉ ꯆꯥꯗꯤ ꯆꯥ
ꯍꯣꯏ ꯆꯥꯗ꯭ꯔꯗꯤ ꯑꯩꯗꯤ ꯅꯣꯡꯃ ꯅꯤꯅꯤ ꯆꯔꯥ ꯍꯦꯟꯕꯗ ꯏꯡ ꯀꯪꯁꯤꯜꯂꯦꯕ ꯋꯦꯠ ꯌꯥꯝ ꯍꯟꯊꯩꯑꯕ ꯑꯩꯒꯤ
ꯑꯥ
ꯎꯄꯥꯏ ꯂꯩꯇꯕ
ꯀꯩꯅꯣ ꯕꯣꯗꯤ ꯃꯦꯟꯇꯦꯟ ꯁ꯭ꯂꯤꯝ ꯃꯦꯟꯇꯦꯟ ꯇꯧꯗ꯭ꯔꯣ ꯇꯧꯔꯨꯔꯣ ꯑꯗꯨꯗꯤ ꯐꯤꯒꯔ ꯐꯖꯅꯤꯡꯉꯥꯏ
ꯋꯦꯠꯁꯦ ꯑꯩꯅ ꯁꯤꯛꯁꯇꯤ ꯂꯩꯕꯀꯣ ꯋꯦꯠ ꯁꯤꯁꯇꯤ ꯇꯤ ꯑꯣꯏꯕ ꯀꯥꯟꯗꯁꯨ ꯑꯩꯗꯤ ꯅꯣꯏꯗꯦꯕ ꯍꯥꯏꯗꯤ ꯐꯦꯠ ꯌꯥꯎꯗꯕꯗꯣ ꯃꯁꯜ ꯉꯥꯛꯇ ꯇ ꯑꯣꯏꯌꯦꯕꯀꯣ ꯑꯗꯨꯅ ꯑꯩ ꯋꯦꯠ ꯐꯅꯩꯅ ꯆꯥꯔꯁꯨ ꯆꯥꯗꯕ ꯅꯠꯇꯦꯕ ꯑꯩꯗꯤ ꯌꯥꯝ ꯆꯥꯕ ꯃꯤꯅꯦꯕ ꯑꯗꯨꯒ ꯀ ꯁꯨꯡ ꯅꯣꯏ ꯅꯣꯏꯗꯕ
ꯑꯁ ꯐꯩꯌꯦ ꯀꯩꯅꯣ ꯑꯗꯨꯗꯤ
ꯑꯗꯨ ꯃꯤꯅ ꯍꯥꯏꯕꯗꯤ ꯃꯧ ꯑꯣꯏꯔꯀꯥꯟꯗ ꯍꯌꯦꯡꯋꯥꯏ ꯑꯉꯥꯡꯒ ꯄꯣꯛꯑꯀꯥꯟꯗꯗꯤ ꯅꯣꯏꯔꯛꯀꯅꯤ ꯅꯪꯒ ꯑꯅ ꯍꯥꯏ ꯑꯗꯣ ꯍꯣꯏ ꯑꯩ ꯁꯨꯡꯅꯣꯏ ꯅꯣꯏꯅꯤꯡꯗꯦ
ꯌꯥꯝ ꯆꯥꯔꯁꯨ ꯅꯣꯏꯊꯣꯛ ꯑꯗꯨꯒ ꯑꯁ ꯌꯥꯝ ꯐꯔꯦ ꯀꯩꯅꯣ ꯆꯥꯁꯤꯜꯂꯣ ꯀꯩꯅꯣ ꯆꯥꯕ ꯌꯥꯕ ꯃꯇꯝꯗ ꯆꯥꯁꯤꯜꯂꯣ ꯀꯩꯅꯣ
ꯎꯝ ꯑꯗꯨ ꯏꯃꯥꯟꯅꯕꯤ ꯑꯃ ꯂꯩꯌꯦ ꯃꯥꯁꯨ ꯀꯪꯉꯦꯕ ꯑꯗꯨ ꯃꯥꯁꯨ ꯌꯥꯝ ꯆꯥꯏ ꯑꯦꯗꯣ ꯃꯥꯒ ꯑꯩꯒꯁꯦ ꯃꯤꯅ ꯀꯔꯤꯅꯣ ꯅꯣꯕꯥꯅꯤ ꯅꯃꯥ ꯅꯄꯥꯅ ꯄꯤꯖꯔꯤꯗꯨꯒ ꯅꯌꯥꯡꯗꯣ ꯀꯪꯉꯦ ꯃꯤꯅ ꯄꯤꯖꯗꯕ ꯃꯥꯜꯂꯦ ꯍꯥꯏꯅ ꯂꯅꯩ
ꯑꯗꯨꯗ ꯐꯤꯒꯔ ꯃ ꯎꯝ ꯑꯗꯨꯗꯤ ꯑꯦꯁ ꯐꯤꯒꯔ ꯃꯦꯟꯇꯦꯟ ꯇꯧꯅꯦ ꯀꯩꯅꯣ ꯂꯩꯁꯥꯕꯤꯅꯦ ꯍꯥꯏꯕꯗꯨꯗꯤ ꯍꯥꯏꯒꯗꯕꯅꯤ ꯀꯩꯅꯣ
ꯑꯗꯨꯅ ꯑꯗꯨ ꯗ꯭ꯔꯦꯁ ꯁꯦꯠꯄ ꯁꯨ ꯉꯥꯏꯔꯦ ꯏꯌꯥꯡ ꯀꯪꯕꯁꯤꯅ ꯐꯖꯩ ꯍꯥꯏꯕ ꯍꯣꯏ ꯌꯥꯝ ꯏꯁꯀꯦꯂꯤꯇꯟꯒꯤ ꯑꯗꯨꯃꯥꯏꯅ ꯄꯨꯡꯀꯪꯗꯪꯅ ꯄꯨꯡꯆꯞ ꯆꯠꯄꯗꯨꯕꯨꯗꯤ ꯌꯥꯝ ꯊꯤꯀꯣ
ꯑꯁ ꯑꯗꯨꯕꯨꯗꯤ ꯀꯩꯗꯒꯤ ꯐꯤꯒꯔꯅꯤ ꯀꯥꯏꯅꯦ
ꯑꯗꯨꯅꯦ ꯑ ꯑꯗꯨꯃꯥꯢ ꯇꯧꯕꯗꯤ ꯇꯜꯂꯦ ꯑꯗꯨꯒ ꯆꯥꯕꯤ ꯑꯣꯏꯕꯗꯣ ꯄꯥꯝꯗꯦꯕ ꯑꯩ
ꯎꯝ ꯍꯣꯏ ꯂꯩꯗꯤ ꯂꯩꯃꯦ ꯌꯥꯝ ꯆꯨꯕꯤ ꯑꯣꯏꯕ ꯂꯩꯗꯅ ꯌꯥꯝ ꯇꯥꯡꯕ ꯑꯗꯨꯁꯨ ꯐꯖꯗꯤ ꯐꯖꯗꯕꯅꯤ ꯇꯪꯕꯗꯤ ꯎꯝ
ꯑꯗꯣ ꯑꯩ ꯁꯤꯗꯩꯗ ꯊꯕꯛ ꯇꯧꯕꯗꯅꯦ
ꯍ
ꯋꯦꯠ ꯋꯦꯠꯅꯦ ꯋꯦꯠ ꯃꯔꯤ ꯃꯉꯥꯃꯨꯛꯇ ꯑꯩ ꯍꯟꯊꯈ꯭ꯔꯦꯕꯀꯣ
ꯎꯝ
ꯑꯗꯨꯒ ꯑꯩꯒ ꯁꯨꯝ ꯀꯃꯥꯏꯅꯤ ꯁꯤꯗ ꯊꯕꯛ ꯋꯥꯔꯒ ꯇꯨꯝꯕ ꯅꯨꯡꯉꯥꯏꯕ ꯊꯕꯛ ꯂꯩ ꯑꯗꯒꯤꯗꯤ ꯊꯕꯛ ꯋꯥꯗ꯭ꯔꯒ ꯄ꯭ꯔꯦꯁꯔꯒ ꯇꯦꯟꯁꯟꯒꯅ ꯇꯨꯝꯕ ꯌꯥꯗꯕꯁꯨ ꯑꯗꯨꯝ ꯂꯩꯗꯅ
ꯑꯥ
ꯑꯗꯨꯃꯥꯏꯅ ꯇꯦꯟꯁꯟ ꯄ꯭ꯔꯦꯁꯔ ꯂꯩꯕꯁꯤꯗꯗꯤ ꯑꯁ ꯂꯣꯏꯔꯦ
ꯍꯣꯏ ꯎꯝ ꯊꯕꯛꯅꯦꯅ ꯇꯧꯔꯨꯔꯒ ꯄ꯭ꯔꯦꯁꯔ ꯌꯥꯝꯍꯜꯂ ꯁꯨ ꯊꯕꯛ ꯇꯧꯕ ꯅꯨꯡꯉꯥꯏꯇꯕꯅꯤ
ꯁꯦꯂꯔꯤꯗꯤ ꯌꯥꯝ ꯆꯥꯎꯋꯦꯕꯀꯣ ꯍꯥꯏꯗꯤ ꯄ꯭ꯔꯣꯕꯤꯗꯦꯟ ꯐꯟ ꯀꯩꯀꯥ ꯀꯛꯈ꯭ꯔꯒ ꯁꯤꯛꯁꯇꯤꯟ ꯊꯥꯎꯖꯟ ꯅꯥꯏꯟ ꯍꯟꯗ꯭ꯔꯦꯗꯅꯦꯕꯀꯣ ꯑꯗꯨ ꯁꯤꯛꯁꯇꯤꯟ ꯊꯥꯎꯖꯟ ꯅꯥꯏꯟ ꯍꯟꯗ꯭ꯔꯦꯠꯁꯦ ꯑꯣꯡꯂꯤ ꯁꯤꯛꯁ ꯃꯟꯁ ꯈꯛꯇꯅꯦꯕ ꯐꯪꯗꯣꯏꯁꯦ ꯑꯗꯨꯏ ꯃꯇꯨꯡꯗ ꯄ꯭ꯔꯣꯃꯣꯁꯟ ꯂꯥꯛꯈ꯭ꯔꯗꯤ ꯑꯩꯇꯤꯟꯅꯦꯕ
ꯑꯥ
ꯑꯗꯣ ꯑꯗꯨ ꯑꯣꯏꯔꯁꯨ ꯏꯊꯟꯗꯣ ꯍꯥꯏꯗꯤ ꯁꯣ ꯑꯩꯈꯣꯏꯒꯤ ꯑꯣꯅꯔꯗꯣ ꯑꯗꯨꯗꯨꯅ ꯋꯥꯟ ꯀ꯭ꯔꯣꯔ ꯂꯣꯁ ꯑꯣꯏꯔꯦ ꯍꯥꯏꯔꯗꯤꯀꯣ
ꯎꯝ
ꯑꯩꯈꯣꯏꯗ ꯄ꯭ꯔꯦꯁꯔ ꯂꯥꯛꯑꯦꯕ ꯑꯦ ꯃꯥꯒꯤ ꯁꯨꯃꯥꯏꯅ ꯁꯨꯃꯥꯏꯅ ꯂꯣꯁ ꯑꯣꯏꯈ꯭ꯔꯦ ꯕꯤꯖꯤꯅꯦꯁ ꯇ ꯑꯗꯨꯅ ꯃꯣꯏ ꯁꯨꯃꯥꯏꯅ ꯄꯩꯁꯥ ꯍꯦꯟꯀꯠꯀꯗꯕꯅꯤ ꯑꯗꯩ ꯁꯤ ꯋꯤꯛꯁꯤꯗ ꯊꯥꯔꯇꯤ ꯂꯥꯛꯁ ꯇꯥꯟꯒꯗꯕꯅꯤ ꯑꯗꯨꯗꯨ ꯁꯨꯃꯥꯏꯅ ꯄ꯭ꯔꯦꯁꯔꯗꯣ ꯊꯝꯃꯦꯕ ꯑꯗꯨꯅ ꯑꯁ ꯀꯗꯥꯥꯏꯗꯒꯤ ꯊꯥꯔꯇꯤ ꯂꯥꯛꯁꯨ ꯌꯥꯝ ꯋꯥꯏꯑꯦꯕ ꯍꯥꯏꯗꯤ ꯆꯥꯅ ꯊꯛꯅꯕ ꯕꯨ ꯑꯣꯏꯔꯗꯤ ꯐꯕ ꯗ꯭ꯔꯦꯁꯇꯕꯨ ꯃꯤ ꯅꯨꯡꯇꯤꯒꯤ ꯗ꯭ꯔꯦꯁ ꯀꯩꯁꯨ ꯂꯩꯕꯣꯟꯇꯦꯕꯀꯣ ꯍꯥꯏꯗꯤ ꯁꯤꯒꯤ ꯁꯤꯒꯤ ꯊꯥꯁꯤꯗ ꯗ꯭ꯔꯦꯁ ꯑꯃ ꯂꯩꯈ꯭ꯔꯦ ꯍꯥꯏꯌꯣ ꯑꯗꯨꯒꯤ ꯃꯤꯗꯣ ꯑꯦ ꯊ꯭ꯔꯤ ꯃꯟꯁꯀꯨꯝꯕꯩ ꯃꯇꯨꯡꯗꯒꯗꯤ ꯂꯥꯛꯄ ꯌꯥꯏ
ꯎꯝ
ꯍꯥꯏꯗꯤ ꯃꯣꯏ ꯁ꯭ꯋꯥꯏꯗ ꯒꯥꯎꯅꯤꯅꯀꯣ ꯌꯥꯝꯅ ꯄꯩꯁꯥ ꯄꯥꯏꯕ ꯃꯤ ꯂꯩꯇꯦꯕ
ꯎꯝ
ꯑꯗ
ꯍꯣꯏ ꯊꯕꯛꯁꯤꯁꯨ ꯇꯧꯕ ꯅꯨꯡꯉꯥꯏꯕ ꯂꯩꯕꯅꯤ ꯑꯗꯨꯒ ꯊꯕꯛꯅꯦ ꯍꯥꯏꯔꯒ ꯀꯩꯅꯣ ꯄ꯭ꯔꯦꯁꯔ ꯌꯥꯝꯕ ꯅꯠꯇ꯭ꯔꯒ ꯀꯩꯅꯣ ꯑꯩꯈꯣꯏꯒꯤ ꯃꯦꯅꯦꯖꯔꯒꯨꯝꯕ ꯅꯨꯡꯉꯥꯏꯇꯕꯒꯨꯝꯕ ꯍꯥꯏꯁꯦ ꯑꯁ ꯊꯕꯛ ꯇꯧꯕ ꯋꯥꯗꯤ ꯋꯥꯕꯅꯤꯀꯣ
ꯎꯝ
ꯃꯤ ꯈꯔꯥ ꯅꯗꯤ ꯑꯁ ꯁꯤꯂꯔꯤ ꯌꯥꯝꯅꯤꯗ ꯁꯨꯃꯥꯏꯅ ꯇꯧꯋꯦꯗ ꯍꯥꯏꯔꯁꯨ ꯃꯣꯏꯒꯤ ꯊꯕꯛꯇꯣ ꯌꯥꯝ ꯅꯨꯡꯉꯥꯏꯔꯝꯃꯦꯕ ꯏ ꯈ꯭ꯔꯅꯁ ꯑꯦ ꯀꯦꯂꯔꯤꯁꯨ ꯄꯤꯛꯄ ꯄ꯭ꯔꯦꯁꯔꯁꯨ ꯌꯥꯝꯕ ꯑ ꯑꯁ ꯌꯥꯝ ꯂꯩꯕꯅꯦꯍꯦ
ꯂꯩ ꯑꯗꯣ ꯍꯧꯖꯤꯛꯇꯤ ꯃꯦꯛꯗꯣꯅꯦꯜꯁꯇ ꯑꯣꯏꯅ ꯇꯧꯔꯦꯕꯀꯣ ꯑꯗꯣ ꯃꯦꯛꯗꯣꯅꯦꯜꯁꯤꯅ ꯑꯃꯨꯛ ꯀꯃꯥꯏꯅ ꯇꯧꯒꯦ ꯍꯥꯏꯔꯒ ꯐꯣꯔ ꯃꯟꯁ ꯇꯤ ꯑꯣꯡꯂꯤ ꯇꯨꯋꯦꯜꯞ ꯊꯥꯎꯖꯟ ꯐꯥꯏꯚ ꯍꯟꯗ꯭ꯔꯦꯗꯅꯦꯕꯀꯣ ꯇꯨꯌꯦꯜꯞ ꯊꯥꯎꯖꯟ ꯐꯥꯏꯚ ꯍꯟꯗ꯭ꯔꯦꯠꯁꯦ ꯋꯥꯟ ꯊꯥꯎꯖꯟ ꯑꯃꯗꯤ ꯒꯣꯚꯔꯃꯦꯟꯅ ꯄꯤꯕ ꯄꯣꯠꯅꯦꯕꯀꯣ
ꯑ
ꯑꯗꯨꯃꯥꯏꯅ ꯑꯗꯨꯁꯨ ꯑꯩꯈꯣꯏꯅ ꯄ꯭ꯔꯃꯣꯁꯟꯗꯣ ꯑꯃꯨꯛꯀ ꯀꯥꯍꯧꯗ꯭ꯔꯗꯤ ꯑꯗꯨꯁꯨ ꯑꯗꯨꯝ ꯁꯦꯂꯔꯤꯗꯣ ꯄꯤꯛ ꯀꯛꯑꯒ ꯂꯩꯗꯣꯏꯅꯦꯕ
ꯎꯝ
ꯑ ꯁꯤ ꯊꯕꯛꯁꯤꯁꯨ ꯌꯥꯝ ꯇꯧꯅꯤꯡꯗ꯭ꯔꯕꯅꯦ ꯑꯗꯣ ꯑꯩ ꯁꯦꯞꯇꯦꯝꯕꯔꯗ ꯃꯅꯤꯄꯨꯔꯗ ꯊꯣꯛꯄ ꯑꯃ ꯅꯠꯇ꯭ꯔꯒ ꯗꯦꯜꯂꯤꯗ ꯆꯠꯄ ꯑꯃ ꯁꯨꯃꯥꯏꯅ ꯇꯧꯗꯧꯔꯕꯅꯤꯅ ꯑꯩꯅ ꯑꯗꯨ ꯃꯔꯨꯞ ꯀꯩꯀꯥꯁꯨ ꯍꯨꯟꯅꯕꯅꯤꯅ ꯊꯕꯛꯇꯣ ꯆꯦꯟꯖ ꯇꯧꯗ꯭ꯔꯦꯕ
ꯎꯝ
ꯑꯁ ꯌꯥꯔꯦ ꯂꯣꯏꯔꯦ ꯏꯁꯤꯡ ꯁꯣꯛꯄ ꯋꯥꯔꯦ
ꯐꯨꯝꯗꯔꯦ ꯁꯤꯔꯦ
ꯇꯞꯃ ꯇꯧ ꯀꯩꯅꯣ ꯊꯕꯛ ꯏꯁꯤꯡꯗꯣ ꯄꯨꯡ ꯄꯨꯡ ꯀꯌꯥ ꯐꯥꯎꯗ ꯄꯤꯕ꯭ꯔꯣ
ꯑ ꯉꯁꯤꯗꯤ ꯀꯩꯒꯤꯅꯣ ꯈꯪꯗꯦ ꯈꯔ ꯅꯟ ꯏꯁꯇꯣꯞꯇ ꯇꯥꯔꯦꯕꯀꯣ ꯅꯍꯥꯟꯈꯩꯗꯤꯅꯦ ꯄꯨꯡ ꯇꯔꯥꯃꯥꯊꯣꯏꯗ ꯇꯥꯔꯛꯑꯒ ꯑꯅꯤꯗ ꯂꯣꯏꯕ ꯑꯗꯨ ꯄꯥꯈꯠꯄꯅꯤꯅ ꯑꯩꯈꯣꯏ ꯁ꯭ꯋꯥꯏꯗꯤ ꯁꯤꯗ ꯃꯣꯏꯁꯨ ꯐꯦꯃꯤꯂꯤꯁꯦ ꯈꯔ ꯌꯥꯝꯅ ꯂꯩꯅꯕꯅꯤꯅ ꯂꯣꯏꯅꯃꯛ ꯏꯁꯤꯡꯁꯦ ꯁꯣꯛꯄꯒꯤ ꯂꯣꯏ ꯔꯦꯗꯤꯗ ꯂꯩꯅꯕꯅꯤꯅꯀꯣ ꯁꯠ ꯁꯠ ꯁꯣꯛꯍꯧꯗ꯭ꯔꯗꯤ ꯑꯗꯒꯤ ꯑꯩꯈꯛ ꯁꯣꯛꯄꯁꯨ ꯌꯥꯕ ꯅꯠꯇ ꯃꯤꯁꯨ ꯁꯣꯛꯍꯟꯗꯣꯏꯅꯦ ꯑꯗꯨꯅ ꯎꯄꯥꯏ ꯂꯩꯇꯕ
ꯏꯁꯤꯡꯗꯨꯜ ꯏꯁꯤꯡꯗꯣ ꯑꯗꯨꯝ ꯅꯨꯡꯉꯥꯏꯔꯗꯤ ꯐꯩ ꯀꯩꯅꯣ ꯏꯁꯤꯡꯗꯣ ꯑꯁ ꯅꯨꯡꯉꯥꯏꯇꯕ ꯃꯐꯝꯒꯨꯝꯕꯗ ꯂꯩꯌꯦ ꯁꯤꯗꯤ
ꯅꯨꯡꯉꯥꯏꯇ ꯅꯨꯃꯤꯠ ꯃꯔꯤꯅꯤ ꯃꯇꯨꯡꯗ ꯏꯁꯤꯡ ꯂꯥꯛꯄ ꯍꯥꯏꯁꯤꯦ ꯌꯥꯝ ꯋꯥꯅ ꯁꯤꯖꯤꯟꯅꯩꯌꯦꯕ ꯏꯁꯤꯡ
ꯑꯝ ꯃꯐꯝ ꯈꯔꯗ ꯅꯨꯡꯇꯤ ꯅꯨꯡꯇꯤ ꯇꯥꯗꯤ